ꯍꯂꯣ ꯑꯣ ꯇꯥꯏ
ꯇꯨꯝꯈ꯭ꯔꯕꯣ
ꯇꯨꯝꯗꯕꯒꯤꯅꯦ ꯐꯣꯟ ꯄꯥꯏꯔꯤꯁꯦ
ꯍꯣꯁꯄꯤꯇꯥꯜ ꯂꯩꯔꯤꯕꯣ
ꯂꯩꯔꯤꯌꯦ ꯍꯣꯁꯄꯤꯇꯥꯜꯗ
ꯑꯣ ꯍꯌꯦꯡꯗꯤ ꯏꯝꯐꯥꯜ ꯂꯥꯛꯈ꯭ꯔꯣ
ꯈꯪꯗꯦꯅꯦ ꯍꯌꯦꯡꯁꯦ ꯀꯃꯥꯏ ꯇꯧꯕ
ꯍꯥꯏꯕ ꯍꯥꯏꯕ ꯉꯝꯗ꯭ꯔꯤ
ꯑꯥ ꯅꯪꯗꯤ ꯀꯩꯗꯧꯔꯤꯅꯣ
ꯑꯩꯁꯨ ꯇꯨꯝꯈ꯭ꯔꯁꯤꯔꯥ ꯍꯥꯏꯅ ꯇꯧꯔꯒ ꯑꯦ ꯑꯩ ꯉꯁꯤꯁꯦ ꯀꯅꯥꯨꯝꯕꯁꯨ ꯇꯧ ꯋꯥꯔꯤ ꯁꯥꯗ꯭ꯔꯤꯕ ꯑꯗꯨꯏ
ꯅꯪ ꯉꯁꯥꯏ ꯅꯨꯡꯊꯤꯜ ꯀꯗꯥꯥꯏ ꯆꯠꯄ꯭ꯔꯥ
ꯑꯩ ꯆ꯭ꯔꯁ ꯆꯠꯄ ꯕꯣꯜ ꯉꯁꯥꯥꯏ ꯑꯌꯨꯛꯇꯣ ꯕꯣꯜ ꯌꯦꯡꯉꯦ ꯕꯣꯜ ꯌꯦꯡꯔꯥꯒ ꯄꯨꯡ ꯇꯔꯥꯒꯤ ꯄꯨꯡ ꯇꯔꯥꯗ ꯆ꯭ꯔꯁ ꯆꯠꯂꯦꯕ
ꯎꯨꯝ
ꯄꯨꯡ ꯑꯃꯗ ꯍꯜꯂꯛꯑꯦ
ꯎꯨꯝ
ꯑꯗꯣ ꯆꯥꯛ ꯆꯥꯊꯣꯛꯑꯦ ꯑꯗꯨꯒ ꯋꯥꯃꯟꯕꯒꯤ ꯇꯨꯝꯈ꯭ꯔꯦ ꯄꯨꯡ ꯇꯔꯦꯠꯇ ꯍꯧꯒꯠꯂꯦ ꯄꯨꯡ ꯅꯤꯄꯥꯜ ꯃꯈꯥꯏꯗ ꯆꯥꯛ ꯆꯥꯏꯌꯦ ꯑꯗꯨꯒ ꯉꯥꯏꯍꯥꯛꯇꯪ ꯂꯥꯏꯔꯤꯛ ꯍꯌꯦꯡ ꯑꯦꯛꯖꯥꯝ ꯂꯩꯅꯦ ꯑꯗꯨ ꯅꯪ ꯂꯥꯏꯔꯤꯛ ꯌꯦꯡꯕ ꯑꯗꯨꯒ ꯇꯨꯝꯈ꯭ꯔꯁꯦ ꯇꯧꯔꯒ ꯇꯨꯝꯅꯤꯡꯕ ꯌꯦꯡ ꯌꯥ ꯎꯨꯝ
ꯇꯨꯝꯃꯣ ꯑꯗꯨꯝ ꯑꯩ ꯍꯣꯔꯦꯟ ꯍꯧꯗꯣꯛꯀꯦ ꯎꯨꯝ ꯑꯗꯨꯗꯤ ꯅꯪ ꯉꯁꯤꯒꯤ ꯀꯩꯅꯣ ꯇꯧꯗ꯭ꯔꯦ
ꯋꯥꯔꯤ ꯁꯥꯗ꯭ꯔꯤ
ꯐ꯭ꯔꯥꯁ ꯐ꯭ꯔꯥꯁ ꯀꯣꯂꯔ ꯑꯣꯏꯔꯤꯅꯦ ꯑꯩꯅ ꯉꯁꯤꯒꯤ
ꯍꯣꯏ
ꯍꯥ ꯍꯥ
ꯑꯩꯒꯤ ꯐ꯭ꯔꯦꯟ ꯅꯪ ꯁꯪꯉꯗꯤ ꯑꯩꯒꯤ ꯐ꯭ꯔꯦꯟ ꯑꯃꯁꯨ ꯇꯧꯍꯜꯂꯛꯀꯦꯅ
ꯎꯨꯝ ꯉꯔꯥꯡꯁꯨ ꯑꯗꯨꯝ ꯇꯧꯍꯜꯂꯛꯄ ꯌꯥꯕꯅꯦ ꯑꯗꯣ ꯅꯪ ꯍꯥꯏꯗꯕꯒꯤ
ꯑꯣ ꯅꯠꯇꯦꯗ ꯑꯩꯅ ꯍꯥꯏꯕꯗꯤ
ꯎꯨꯝ
ꯑꯩ ꯂꯣꯏ ꯑꯩ ꯂꯣꯏꯈ꯭ꯔꯕ ꯃꯇꯨꯡꯗ ꯑꯩꯒꯤ ꯐ꯭ꯔꯦꯟ ꯑꯃꯥꯁꯨ ꯇꯧꯍꯜꯂꯛꯀꯦ ꯃꯥꯁꯨ ꯃꯤ ꯊꯤꯕꯅꯦꯕ ꯍꯧꯖꯤꯛꯃꯛ
ꯎꯨꯝ ꯍꯣꯏꯌꯦ
ꯍꯧꯃꯛ ꯒ꯭ꯔꯨꯞꯇ ꯋꯥ ꯉꯥꯡꯈꯤꯕ ꯅꯨꯄꯥꯗꯨ ꯑꯝ
ꯎꯨ ꯀꯦꯟꯁꯥꯡ ꯆꯥꯕ꯭ꯔꯥ
ꯍꯥꯥ ꯀꯩ ꯏꯁꯥꯡꯅꯣꯀꯣ ꯌꯥ ꯀꯩꯅꯣ ꯎꯝ ꯌꯦꯔꯨꯝꯒ ꯆꯝꯐꯨꯠ ꯑꯃ ꯆꯥꯈ꯭ꯔꯦ ꯑꯩꯗꯤ ꯑꯣꯛꯁꯥ ꯆꯥꯗꯕꯒꯤ
ꯅꯪ ꯀꯩꯒꯤꯅꯣ ꯑꯣꯛꯁꯥ ꯆꯥꯗ꯭ꯔꯤꯗꯣ
ꯑꯩꯗꯤ ꯑꯣꯛꯁꯥ ꯆꯥꯕ ꯌꯥꯗꯦꯅꯦ ꯆꯥꯅꯤꯡꯗꯕ
ꯀꯔꯤꯔꯥ ꯅꯪ
ꯂꯩꯅꯥ ꯅꯥꯕ ꯅꯠꯇꯦꯗ ꯆꯥꯅꯤꯡꯗꯕ ꯍꯩꯅꯗꯕ
ꯑꯩꯗꯤ ꯂꯩꯅꯒꯨꯝꯕ ꯂꯩꯈ꯭ꯔꯕ꯭ꯔꯥ ꯍꯥꯏꯕꯅꯤꯗ
ꯑꯥ ꯆꯥꯅꯤꯡꯗꯕꯅꯤꯗ
ꯃꯔꯝꯗꯤ ꯇ꯭ꯔꯥꯏꯕꯦꯜ ꯑꯃꯅ ꯀꯩꯅꯣ ꯆꯥꯟꯗꯦ ꯍꯥꯏꯔꯗꯤ
ꯃꯥꯅꯤ ꯃꯥꯅꯤ ꯅꯪꯒꯤ ꯀꯣꯏꯁꯟꯗ ꯆꯞ ꯃꯥꯟꯅꯅ ꯃꯤ ꯃꯌꯥꯝꯅ ꯍꯥꯏꯕꯅꯦ ꯑꯩꯉꯣꯟꯗ꯫
ꯎꯝ ꯑꯗꯨꯅꯦꯕ꯫ ꯑꯩꯁꯨ ꯃꯤꯅ ꯍꯥꯏꯅꯗꯕꯗꯤ ꯍꯥꯏꯔꯣꯏꯕꯀꯣ꯫
ꯑꯗꯨꯅꯦꯕ
ꯎꯝ ꯑꯗꯣ ꯅꯪꯁꯦ ꯀꯩꯅꯣꯗꯒꯤ ꯑꯝ ꯀꯩꯅꯣꯝꯃ ꯍꯥꯏꯒꯦꯇꯧꯔ ꯑꯩ ꯀꯥꯎꯈ꯭ꯔꯦ꯫ ꯅꯪꯅ ꯋꯥꯔꯤ ꯁꯥꯔꯝꯃꯣ ꯑꯩꯅ ꯑꯃꯨꯛ ꯅꯤꯡꯁꯤꯡꯈꯤꯒꯦ꯫
ꯑꯁ ꯉꯁꯤ ꯕꯣꯜ ꯌꯦꯡꯕ꯭ꯔꯣ ꯑꯌꯨꯛꯇ꯫
ꯀꯗꯥꯏꯗꯒꯤ ꯕꯣꯜ ꯌꯦꯡꯕꯅꯣ꯫ ꯉꯔꯥꯡ ꯅꯨꯃꯤꯗꯥꯡꯗꯣ ꯑꯩꯈꯣꯏꯗꯣ ꯔꯣꯇꯦꯁꯟ ꯅꯥꯏꯔꯒ ꯁꯦꯟꯅꯕꯅꯦꯕ꯫
ꯑꯣ꯫
ꯑꯗꯨꯒꯤ ꯃꯤ ꯑꯅꯤ ꯑꯅꯤꯅ ꯃꯈꯨꯠꯇꯣ ꯄꯥꯏꯕ ꯀꯩꯒꯤꯅꯣ ꯍꯥꯏꯔꯒ ꯃꯥ ꯅꯣꯁ ꯐꯤꯗꯤꯡ ꯇꯧꯔꯦꯗꯅ ꯆꯥꯛ ꯆꯥꯕ ꯌꯥꯗꯕꯅꯦꯅ
ꯎꯝ꯫
ꯑꯗꯨꯒ ꯌꯨꯔꯤꯟꯗꯨꯁꯨ ꯄꯥꯏꯞ ꯍꯥꯞꯄ꯫ ꯑꯗꯨꯒꯤ ꯃꯥꯅ ꯍꯦꯛ ꯍꯦꯛ ꯁ-ꯁꯠꯇꯣꯛꯀꯦ ꯇꯧꯕꯀꯣ꯫
ꯎꯝ꯫
ꯑꯗꯨꯒꯤ ꯁꯥꯏꯠ ꯁꯥꯏꯠꯇ ꯃꯤ ꯑꯅꯤ ꯑꯅꯤ ꯃꯤ ꯑꯅꯤꯃꯨꯛ ꯇꯨꯝꯈ꯭ꯔꯅꯤ ꯑꯗꯨꯒ ꯃꯤ ꯑꯅꯤꯃꯨꯛꯀ ꯍꯧꯒꯠꯂꯒ ꯃꯤ ꯑꯅꯤꯅ ꯑꯃꯨꯛꯀ ꯁꯪꯕ ꯑꯗꯨꯝ ꯇꯧꯕ꯫
ꯑꯁ ꯍꯣꯏꯅꯦ ꯋꯥꯕ ꯊꯕꯛꯅꯤꯅꯦꯀꯣ꯫
ꯎꯝ ꯍꯧꯖꯤꯛ ꯑꯩꯒꯤ ꯇ꯭ꯔꯟ ꯇꯥꯕꯅꯦ꯫
ꯃꯍꯧꯁꯥꯅꯤ ꯃꯍꯧꯁꯥꯅꯤ ꯑꯅꯥꯕ ꯁꯦꯟꯅꯕ ꯍꯥꯏꯕꯁꯦ꯫ ꯃꯇꯝ ꯃꯇꯝ ꯂꯣꯏ ꯂꯥꯛꯀꯅꯤ ꯃꯤꯑꯣꯏꯕꯅꯤꯅ ꯃꯤꯑꯣꯏꯕꯅꯤꯅ ꯃꯇꯝ ꯃꯇꯝ ꯂꯣꯏ ꯂꯥꯛꯀꯅꯦꯕ ꯅꯪꯒꯤꯁꯨ ꯑꯩꯒꯤꯁꯨ ꯅꯠꯇ꯭ꯔꯥ꯫
ꯃꯥꯅꯦ꯫
ꯐꯖꯅ ꯁꯦꯟꯅꯒꯗꯕꯅꯦ꯫
ꯑꯁ ꯑꯩꯗꯤ ꯃꯍꯧꯁꯥꯅꯗꯤ ꯑꯗꯨꯝ ꯁꯦꯕꯥꯗꯤ ꯇꯧꯅꯤ ꯍꯧꯖꯤꯛꯇꯣ ꯅꯪꯒꯤ
ꯑ꯫
ꯃꯃꯥꯡꯗ ꯋꯥꯔꯤ ꯑꯃ ꯁꯥꯟꯅꯩꯕꯀꯣ꯫
ꯑ꯫
ꯃꯥꯁꯦ ꯃꯅꯤꯄꯨꯔꯤ ꯂꯣꯟꯁꯦ ꯐꯖꯅ ꯈꯪꯗꯦ ꯍꯥꯏꯕ ꯑꯗꯨꯒꯤ ꯑꯩꯅ ꯍꯣꯏ ꯇꯝꯕꯤꯒꯦ ꯍꯥꯏꯕ ꯇꯧꯔꯛꯑꯦꯕꯀꯣ ꯃꯈꯣꯟꯁꯨ ꯌꯥꯝ ꯆꯥꯎꯋꯦ ꯑꯩꯉꯣꯟꯗ ꯍꯨꯖꯤꯛ ꯐ꯭ꯔꯁꯇ ꯍꯜꯂꯣ ꯍꯥꯏꯕꯗꯣ ꯍꯜꯂꯣ ꯍꯥꯏꯕ꯫ ꯑꯗꯨꯒꯤ ꯑꯩꯅ ꯌꯥꯝ ꯅꯣꯛꯈ꯭ꯔꯕꯀꯣ ꯐꯔ꯭ꯁꯇ ꯃꯥꯒꯤ ꯁꯥꯎꯟꯗꯣ ꯇꯥꯔꯒ ꯑꯗꯨꯝ ꯅꯣꯛꯂꯒ ꯂꯩ ꯑꯗꯨꯒꯤ ꯃꯥꯅ ꯑꯁꯨꯃꯥꯏꯅ ꯍꯥꯏꯌꯦ ꯑꯥ ꯅꯪ
ꯑꯣ ꯁꯤꯒꯤ ꯑꯗꯨꯒꯤ ꯃꯃꯥꯡꯗꯅꯦ ꯑꯗꯨꯒ ꯍꯨꯖꯤꯛꯀꯤ ꯅꯨꯄꯥ ꯃꯅꯤꯄꯨꯔꯤ ꯂꯣꯟ ꯈꯪꯗꯦ ꯍꯥꯏꯕꯗꯣ ꯑꯗꯨꯗ ꯑꯩꯗꯤ ꯃꯥꯅ ꯉꯥꯡꯕ ꯀꯥꯟꯗ ꯌꯥꯝ ꯅꯣꯛꯅꯤꯡꯈ꯭ꯔꯕꯒꯤ ꯑꯗꯨꯝ ꯅꯣꯛꯔ ꯂꯩꯕꯒꯤ ꯃꯥꯅ
ꯎꯝ꯫
ꯅꯪꯗꯣ ꯌꯥꯝ ꯅꯣꯛꯀꯅꯣ ꯑꯩ ꯋꯥ ꯉꯥꯡꯅꯉꯥꯏꯒꯤ ꯍꯩꯇ꯭ꯔꯦ ꯍꯥꯏꯌꯦ ꯑꯩꯁꯦ ꯑꯗꯨꯒꯤ ꯅꯣꯛ ꯈ꯭ꯔꯦꯕꯀꯣ ꯑꯗꯨ ꯀꯃꯥꯏꯅ ꯇꯠꯈ꯭ꯔꯕ ꯇꯠꯈ꯭ꯔꯦ ꯌꯥꯝ ꯅꯨꯡꯉꯥꯏꯇꯦ꯫
ꯑꯣ꯫
ꯃꯥꯅ ꯑꯩꯅ ꯑꯩꯅꯗꯤ ꯃꯥꯅ ꯀꯛꯄ꯭ꯔꯥꯅ ꯈꯟꯕ ꯑꯗꯨꯒ ꯃꯥꯅ ꯀꯛꯇꯦ ꯍꯩꯌꯦ꯫
ꯅꯦꯠꯋꯥꯔꯛ ꯌꯥꯗꯕ ꯑꯣꯏꯔꯝꯒꯅꯦ ꯑꯩꯒꯤꯁꯨ ꯉꯁꯥꯏ ꯇꯠ ꯑꯥ ꯀꯩꯅꯣ ꯑꯥ ꯉꯔꯥꯡ ꯐꯣꯟ ꯇꯧꯕꯗꯨꯗ ꯑꯃ ꯇꯠꯄꯒꯨꯝ ꯇꯧꯋꯦ ꯑꯗꯨꯃꯥꯏꯅ
ꯑꯗꯨꯒ ꯃꯃꯥꯡꯗ ꯅꯨꯄꯥ ꯑꯃꯒ ꯁꯥꯟꯅꯩꯌꯦ ꯃꯥꯗꯤ ꯒ꯭ꯌꯥꯟ ꯌꯥꯝ ꯇꯕ ꯃꯥꯂꯩ ꯑꯩꯉꯣꯟꯗꯀꯣ ꯅꯪ ꯀꯩ ꯊꯕꯛ ꯀꯔꯤ ꯊꯕꯛ ꯇꯧꯒꯦꯅ ꯈꯟꯒꯦ ꯈꯣꯠꯀꯦ ꯍꯥꯏꯕ ꯑꯩꯅ ꯑꯩꯗꯤ ꯑꯥ ꯊꯕꯛ ꯇꯧꯔꯣꯏ ꯍꯥꯎꯁ ꯋꯥꯏꯐ ꯑꯣꯏꯅ ꯂꯩꯒꯤꯅꯤ ꯍꯥꯏꯕ ꯑꯗꯨꯏ ꯃꯥ ꯌꯥꯝ ꯅꯣꯛꯈ꯭ꯔꯥꯕꯀꯣ ꯑꯗꯨꯒꯤ ꯑꯩꯅ ꯑꯉꯥꯡ ꯑꯣꯏꯔꯤꯉꯩꯗꯒꯤ ꯑꯩꯒꯤ ꯁꯕꯖꯦꯛꯇꯤ ꯑꯩꯗꯣ ꯑꯇꯣꯞ ꯑꯇꯣꯞꯄ ꯁꯕꯖꯦꯛꯇꯤ ꯈꯪꯗꯦꯕ ꯍꯣꯝ ꯁꯥꯏꯟꯁꯇꯤ ꯂꯦꯇꯔ ꯃꯥꯔ꯭ꯛ ꯆꯦꯜꯂꯤ ꯍꯥꯏꯕ ꯑꯗꯨꯒꯤꯅꯦ ꯑꯁ ꯑꯈꯣꯏ ꯑꯅꯤ ꯐꯥꯒꯤ ꯇꯧꯅꯔꯒ ꯒ꯭ꯌꯥꯟ ꯇꯥꯕ ꯃꯥꯜꯂꯦ ꯑꯗꯨ ꯅꯨꯄꯥꯗꯣ
ꯎꯝ ꯎꯝ ꯒ꯭ꯌꯥꯟ ꯇꯥꯕ ꯍꯥꯏꯗꯤ ꯀꯃꯥꯏꯅ
ꯋꯥ ꯉꯥꯡꯕ ꯀꯥꯟꯗ ꯂꯩꯗꯅ ꯌꯥꯝ ꯃꯦꯆꯤꯌꯣꯔ ꯑꯣꯏꯕ ꯋꯥ ꯉꯥꯡ
ꯑꯣꯈꯦ
ꯑꯗꯨꯒ ꯑꯉꯥꯡꯒꯨꯝꯃꯥꯏꯅ ꯄꯉꯥꯡ ꯉꯥꯡꯕ ꯋꯥ ꯉꯥꯡꯕ ꯈꯨꯉꯥꯡ ꯑꯗꯨ ꯁꯤꯒꯤꯗ ꯑꯁꯤꯒꯤ ꯀꯩꯅꯣꯗ ꯆꯪꯕ ꯀꯥꯟꯗ
ꯌꯥꯝꯅ ꯑꯍꯟ ꯑꯣꯏꯕꯗꯤ ꯊꯦꯡꯅꯗꯦ ꯑꯉꯥꯡ ꯃꯍꯨꯠꯇꯅꯦ ꯑꯗꯨꯕꯨ ꯋꯥ ꯉꯥꯡꯕ ꯀꯥꯟꯗ ꯂꯩꯗꯅ
ꯑꯩꯗꯤ ꯍꯩꯇꯦ ꯀꯩꯒꯤꯅꯣ ꯈꯪꯗꯦ ꯃꯤꯅꯗꯤ ꯑꯗꯨꯝ ꯇꯤꯟꯇꯤ ꯋꯥꯟ ꯇ꯭ꯋꯦꯟꯇꯤ ꯇꯨ ꯃꯥꯂꯦ ꯋꯥ ꯉꯥꯡꯕꯗ ꯑꯗꯨꯝ ꯃꯣꯏꯉꯣꯟꯗꯒꯤ ꯍꯦꯟꯅ ꯑꯩꯅ ꯅꯨꯡꯉꯥꯏ ꯌꯥꯝꯅ ꯀꯩꯅꯣ ꯇꯧꯔꯒ ꯑꯗꯨꯝ ꯉꯥꯡꯈ꯭ꯔꯥꯕꯒꯤ ꯑꯗꯨꯒ ꯃꯩꯇꯩ ꯅꯨꯄꯥ ꯃꯜꯂꯛꯑꯦ ꯌꯥꯝ ꯃꯦꯆꯌꯣꯔ ꯃꯥꯟꯕ
ꯍꯥ
ꯈꯣꯏꯒꯤꯗ ꯈꯪꯕ꯭ꯔꯥ ꯅꯪ ꯑꯣ ꯅꯪ ꯈꯪꯕ꯭ꯔꯥ ꯅꯪ ꯈꯪꯒꯅꯤ ꯃꯥ ꯑꯗꯨꯝ ꯀꯩꯅꯣꯗꯁꯨ ꯃꯦꯁꯦꯁ ꯌꯥꯝ ꯊꯥꯕꯅꯤ ꯎꯝ ꯃꯃꯤꯡ ꯍꯥꯏꯗꯤ ꯅꯪ ꯈꯪꯉꯅꯤ ꯑꯗꯨꯝ ꯑꯣ ꯁꯤꯔꯥ ꯍꯥꯏꯔꯛꯀꯥꯅꯤ
ꯄꯟꯕ ꯌꯥꯗꯕꯩꯅꯦꯀꯣ
ꯄꯟꯕ ꯌꯥꯗꯕꯤꯅꯤ
ꯃꯥꯅꯦ ꯄꯟꯕ ꯌꯥꯔꯝꯃꯗꯤ ꯅꯪ ꯑꯣ ꯍꯥꯏꯈ꯭ꯔꯥꯅꯤ ꯅꯪ ꯍꯣꯂꯤꯗꯦꯒꯨꯝꯗꯤ ꯑꯁ ꯋꯥꯗꯦ ꯋꯥꯗꯦ
ꯑꯗꯨꯒꯀꯣ ꯉꯁꯤ ꯅꯨꯃꯤꯠꯇꯣ
ꯑꯥ
ꯎꯝ ꯅꯣꯏꯒꯤ ꯑꯥ ꯔꯣꯡꯃꯩ ꯃꯤ ꯑꯃ ꯑꯁ ꯑꯩꯉꯣꯟꯗ ꯍꯨꯖꯤꯛ ꯀꯥꯟꯅ ꯇꯛꯂꯒ ꯂꯩ ꯑꯩꯅ ꯑꯁꯤꯗ ꯆꯪꯕꯖꯦ ꯔꯣꯡꯃꯩ ꯅꯨꯄꯥꯅꯗꯣ ꯌꯥꯝꯅ ꯀꯔꯤ ꯍꯥꯏꯁꯦ ꯀ꯭ꯔꯤꯛ ꯀ꯭ꯔꯤꯛ ꯇꯛꯏ ꯍꯥꯏꯕ
ꯑꯣ
ꯑꯗ ꯑꯩꯅ ꯑꯁꯤꯗ ꯅꯪ ꯆꯪꯕꯁꯦ ꯅꯨꯄꯤ ꯊꯤꯕ ꯂꯥꯛꯄ
ꯗꯤꯟ ꯂꯦꯟꯕꯥ ꯂꯥꯛꯄꯅꯤꯗ ꯃꯥꯁꯦ
ꯐꯥꯔꯁꯇꯗꯤ ꯌꯥꯝ ꯒ꯭ꯌꯥꯟ ꯇꯥꯕ ꯃꯥꯜꯂꯦ ꯑꯗꯨꯒꯗꯤ ꯑꯁ ꯃꯊꯪ ꯃꯊꯪ ꯃꯊꯪ ꯇꯧꯔꯛꯄ ꯖꯥꯠ ꯖꯥꯠꯅꯤ ꯇꯥꯕ꯭ꯔ
ꯇꯥꯏꯌꯦ ꯇꯥꯏꯌꯦ
ꯎꯝ ꯅꯨꯡꯉꯥꯏꯁꯨ ꯅꯨꯡꯉꯥꯏꯌꯦ ꯑꯃꯨꯛꯀꯁꯨ ꯁꯥꯎꯅꯤꯡ
ꯃꯤꯁꯤꯡꯁꯦ ꯃꯤꯁꯤꯡꯁꯦ ꯅꯨꯄꯤ ꯈꯥꯏꯅꯕ ꯆꯥꯟꯁ ꯂꯣꯏ ꯂꯧꯔ ꯂꯩ ꯅꯨꯄꯥꯁꯤꯡꯁꯦ
ꯑꯥ
ꯄꯤꯁꯥ ꯄꯩꯁꯥꯁꯨ ꯐꯪꯕ ꯅꯨꯄꯤꯁꯨ ꯈꯥꯏꯕ ꯐꯪꯕ ꯀꯥꯏꯅ ꯇꯧꯔ ꯂꯩꯅꯤ
ꯑꯥ ꯅꯪꯗꯤ ꯈꯥꯏꯗꯕ꯭ꯔꯥ
ꯑꯩꯔꯣ
ꯑ ꯃꯥꯥꯟꯗꯤ ꯃꯥꯥꯟꯗ ꯅꯪꯪꯗꯤ ꯑꯗꯨꯝ ꯑꯣꯏꯕꯥꯅꯤ ꯐꯅ ꯀꯨꯏꯔꯦꯕ ꯋꯥꯔꯤ ꯁꯥꯟꯕꯁꯤ ꯅꯠꯇ꯭ꯔꯥ ꯑꯗꯥ ꯑꯗꯨꯝ ꯅꯨꯡꯉꯥꯏ ꯅꯨꯡꯉꯥꯏꯌꯦ ꯑꯗꯨꯝ
ꯋꯥꯔꯤ ꯁꯥꯟꯅꯕ ꯈꯣꯠꯄꯗꯣ ꯌꯥꯝ ꯅꯨꯡꯉꯥꯏꯕ
ꯅꯪ ꯑꯩꯒꯤ ꯀꯟꯇꯦꯛ ꯁꯦꯚ ꯇꯧꯕ꯭ꯔꯥ
ꯀꯅꯥꯒꯤ
ꯑꯩꯒꯤ
ꯑꯥ
ꯑꯩꯒꯤ
ꯑꯥ ꯀꯩꯗꯧꯔꯦ
ꯑ ꯁꯨꯝ ꯍꯡꯕꯅꯤꯗ
ꯎꯝ ꯌꯥꯗꯕ꯭ꯔꯕ ꯇꯧꯕ
ꯇꯧꯗ꯭ꯔꯗꯤ ꯇꯧꯑꯣ ꯍꯥꯏꯅ ꯍꯥꯏꯒꯦ ꯇꯧꯕ
ꯇꯧꯈ꯭ꯔꯦ ꯃꯔꯝꯗꯤ ꯑꯩꯈꯣꯏꯅꯤ ꯑꯗꯨꯝ ꯈꯔ ꯇꯣꯏꯅ ꯑꯗꯨꯝ ꯉꯥꯡꯅꯕ ꯃꯤꯅꯤꯅꯀꯣ
ꯍꯣꯏ ꯍꯣꯏ
ꯇꯣꯞ ꯇꯕꯒꯤꯁꯨ ꯅꯠꯇ ꯑꯗꯨꯝ ꯁꯦꯞ ꯇꯧꯔꯒ ꯑꯩꯅ ꯋꯥꯟꯁ ꯑꯃꯔꯛꯀꯨꯝꯕ ꯈꯛꯇ ꯃꯦꯁꯦꯁ ꯊꯥꯔꯛꯄ ꯃꯤꯗꯤ ꯑꯩ ꯁꯦꯞ ꯇꯧꯗꯦꯕ ꯂꯩꯗꯅ ꯀꯣꯜ ꯑꯃꯔꯛ ꯉꯥꯡꯅꯁꯦꯒꯨꯝꯕ ꯑꯗꯨꯕꯨ ꯑꯗꯨꯝ ꯔꯤꯒꯨꯂꯔ ꯑꯣꯏꯅ ꯉꯥꯡꯅꯕ ꯃꯤꯗꯤ ꯑꯗꯨꯝ ꯁꯦꯚ ꯇꯧꯔꯒ ꯊꯝꯃꯦ ꯑꯩꯈꯣꯏꯅꯤ ꯐꯅ ꯀꯨꯏꯔ ꯌꯥꯝꯃꯃꯅꯤ ꯉꯥꯡꯅꯕꯗ
ꯍꯣꯏ ꯑꯗꯣ ꯑꯩꯅ ꯁꯤꯟ ꯁꯤꯜꯂ ꯇꯧꯔꯛꯄꯅꯦꯕ ꯅꯠꯇ꯭ꯔꯥ
ꯃꯥꯅꯦ ꯑꯗꯨ ꯁꯤꯜꯂꯒꯁꯨ ꯅꯝꯕꯔ ꯐꯥꯔꯁꯇ ꯑꯃꯨꯔꯛ ꯅꯪ ꯊꯥꯈꯤꯕ ꯅꯝꯕꯔꯗꯣ
ꯍꯣꯏ ꯑꯗꯨꯗꯤ ꯑꯣꯔꯤꯖꯤꯅꯦꯜꯅꯤ ꯑꯥ ꯍꯧꯖꯤꯛ ꯑꯩꯅ ꯋꯥꯆꯦꯞꯇ ꯇꯦꯛꯁ ꯇꯧꯕꯗꯣꯀꯣ ꯍꯣꯏ ꯑꯇꯣꯞꯄꯗꯤ ꯃꯤꯒꯤꯅꯤꯍꯦ
ꯑꯗꯨꯗꯣ ꯀꯣꯜ ꯇꯧꯕ ꯌꯥꯗꯦ
ꯑ ꯀꯣꯜꯗꯤ ꯇꯧꯕꯥ ꯌꯥꯗꯦ ꯑꯗꯨꯗ
ꯎꯝ
ꯋꯥꯆꯦꯞ ꯀꯣꯜꯗꯤ ꯌꯥꯗꯦ
ꯑ ꯈꯪꯗꯦ ꯈꯪꯗ ꯈꯪꯅꯗꯕ ꯃꯤꯁꯤꯡꯁꯨ ꯂꯣꯏꯅ ꯈꯪꯅꯔꯤꯁꯤꯀꯣ ꯉꯥꯡꯅꯕꯗ ꯖꯄꯥꯟꯗꯒꯤ ꯀꯔꯤꯗꯒꯤ
ꯃꯤ ꯌꯥꯝ ꯈꯪꯅꯈ꯭ꯔꯦ ꯑꯁꯦꯡꯕ
ꯈꯪꯅꯈ꯭ꯔꯦ ꯈꯪꯗꯕ ꯃꯌꯥꯝ ꯈꯪꯈ꯭ꯔꯦ
ꯅꯨꯄꯤ ꯋꯥꯔꯤ ꯁꯥꯅꯤꯡꯗꯕꯁꯤꯡꯗꯨꯁꯨ ꯂꯣꯏ ꯁꯥꯔꯛꯑꯦ
ꯑꯁ ꯐꯥꯔꯁꯇꯗꯤꯀꯣ ꯁꯨꯃꯥꯏ ꯍꯥꯏꯗꯣꯏꯅꯦ ꯃꯣꯏ ꯋꯥꯔꯤ ꯍꯧꯔꯛꯀꯥꯟꯗ ꯑꯩ ꯋꯥꯔꯤ ꯑꯃ ꯑꯃꯠꯇ ꯁꯥꯕ ꯍꯩꯇꯦ ꯍꯥꯏꯗꯅ ꯑꯗꯨꯒꯗꯤ ꯃꯊꯪ ꯃꯊꯪ ꯁꯥꯔꯛ ꯄ ꯀꯥꯟꯗꯗꯤ ꯀꯗꯥꯏ ꯀꯗꯥꯏꯗꯒꯤ ꯊꯣꯛꯂꯛꯄ꯭ꯔꯥ ꯈꯥꯟꯗꯦ ꯑꯩꯁꯨ ꯐꯥꯔꯁ ꯇꯥꯏꯝꯗꯗꯤ ꯀꯔꯤ ꯋꯥꯔꯤꯅꯣ ꯁꯅꯅꯤꯉꯥꯏ ꯃꯁꯛꯁꯨ ꯈꯪꯅꯗꯦ ꯀꯔꯤ ꯋꯥꯔꯤꯅꯣꯕꯥ ꯁꯥꯟꯅꯅꯉꯥꯏꯗꯣ ꯁꯨꯝ ꯃꯊꯥ ꯁꯥꯕꯅꯦꯕ ꯑꯁ ꯍꯧꯖꯤꯛꯇꯤ ꯄ꯭ꯂꯦꯠꯐꯣꯝ ꯃꯃꯥꯗ ꯂꯦꯞꯂꯒ ꯄ꯭ꯂꯦꯠꯐꯣꯝ ꯑꯃꯗ ꯋꯥꯔꯤ ꯋꯥꯔꯤ ꯁꯥꯕ ꯂꯦꯛꯄꯣ ꯍꯥꯏꯔꯁꯨ ꯑꯗꯨꯝ ꯉꯝꯈ꯭ꯔꯒꯗꯧ ꯃꯥꯜꯂꯦ
ꯎꯝ
ꯄꯁꯇꯔꯒꯨꯝꯕ ꯑꯣꯏꯌꯨ ꯍꯥꯏꯗꯅꯀꯣ ꯑꯗꯣ ꯄ ꯏꯕꯣꯜꯀꯤ ꯋꯥꯔꯤꯁꯥꯗꯕꯤꯗ ꯆ
ꯑꯗꯨ ꯁꯨꯝ ꯁꯥꯕ ꯌꯥꯗꯕ ꯄꯣꯂꯤꯇꯤꯛꯁ ꯀꯤꯁꯨ ꯎꯝ ꯍꯣꯏ
ꯅꯣꯏꯗꯤ ꯉꯁꯤꯗꯤ ꯌꯥꯝ ꯅꯨꯡꯉꯥꯏꯕ꯭ꯔꯥ ꯇꯨꯝꯕꯅꯤꯅ ꯅꯨꯡꯉꯥꯏꯔꯝꯅꯤ
ꯀꯔꯤ ꯍꯥꯏꯕ
ꯅꯨꯡꯊꯤꯟꯗꯣ
ꯑꯣ
ꯃꯇꯝ ꯂꯦꯟꯕꯗꯣꯏ ꯅꯨꯡꯉꯥꯏꯔꯝꯅꯤꯕ
ꯃꯇꯝ ꯂꯦꯟꯕ ꯍꯥꯏꯕꯁꯦ ꯑꯩꯈꯣꯏꯗꯤ ꯍꯣꯏ ꯇꯨꯝꯕ